ꯇꯕ꯭ꯔꯣ
ꯇꯌꯦ ꯇꯥꯏ ꯃꯤꯗꯤ ꯀꯥꯎ ꯑꯦ ꯀꯥꯎꯟ ꯑꯅꯤ ꯑꯍꯨꯝ ꯄꯥꯏꯕ ꯃꯥꯂꯀꯣ
ꯀꯣꯟꯅ ꯁꯥꯁꯤꯅꯦ ꯑꯗꯨꯗꯣ ꯀꯩꯗꯧꯔꯤꯅꯣ
ꯑꯩꯔꯣ ꯑꯦꯁ ꯀꯣꯟ ꯐꯦꯡꯔꯒ ꯂꯩꯌꯤ
ꯀꯣꯟ ꯐꯦꯡꯉꯒ ꯂꯩꯁꯕꯤꯅꯤꯀꯣ
ꯇ꯭ꯔꯦ
ꯗ ꯍꯣꯏꯗ ꯃꯔꯛ ꯃꯔꯛꯇꯤ ꯇꯧꯒꯗꯕꯅꯤꯗ
ꯎꯝ
ꯆꯥꯛ ꯍꯤꯡꯖꯥꯡ ꯊꯣꯡꯕ ꯍꯧꯔꯕꯣ
ꯍꯧꯖꯤꯛ ꯍꯧꯔꯁꯦꯔꯥꯅ ꯈꯟꯕ
ꯑꯌꯨꯛꯁꯨ ꯅꯨꯡꯊꯤꯟꯁꯨ ꯅꯪꯅ ꯑꯗꯨꯝ ꯊꯣꯡꯕ꯭ꯔꯥ
ꯑ ꯑꯌꯨꯛ ꯗꯗꯤ ꯅꯨꯡꯊꯤꯟꯗ ꯊꯣꯡꯕꯗꯆꯥꯕꯅꯤ
ꯑꯨꯏꯁ ꯂꯣꯏꯔꯦꯗꯅ ꯑꯗꯨꯗꯤ ꯃꯌꯥꯝ ꯊꯣꯡꯕ꯭ꯔꯥ ꯑꯌꯨꯛꯇ
ꯑꯍꯝ
ꯑꯗꯣ ꯄꯥꯈꯪ ꯑꯃꯗꯤ
ꯄꯥꯈꯪ ꯑꯃꯗꯤ ꯑ ꯃꯊꯛꯇ ꯆꯥꯔꯒ ꯆꯥꯔꯒ ꯂꯥꯛꯄ ꯅꯨꯃꯤꯠꯁꯨ ꯂꯩ
ꯍꯣꯏꯗ ꯍꯣꯏꯗ ꯍꯟꯖꯥꯡ ꯑꯍꯥꯎ ꯑꯍꯥꯎꯕ ꯊꯣꯡꯗꯅ ꯆꯥꯎꯗꯅ ꯃ ꯂꯥ ꯀꯥꯟꯗ ꯆꯥꯕ ꯂꯥꯗ ꯑꯗꯨꯗꯤ ꯑꯩꯗꯤ ꯍꯤꯟꯖꯥꯡ ꯑꯍꯥꯎꯕ ꯊꯣꯡꯉ ꯆꯥꯔꯦ ꯇꯧꯔ ꯂꯩꯕꯗꯨ ꯑꯗꯨ ꯃꯥꯏ ꯇꯧꯗꯅ
ꯑꯗꯨ ꯉꯁꯤꯗꯤ ꯀꯩ ꯍꯦꯟꯖꯥꯡ ꯆꯥꯒꯅꯤ
ꯑꯝꯝꯝ ꯍꯋꯥꯏ ꯃꯀꯣꯟ ꯍꯥꯏꯒꯗꯔꯥ
ꯑꯗꯣ ꯌꯦꯟ ꯌꯦꯟꯁꯦ ꯀꯌꯥ ꯌꯦꯟꯁꯥꯁꯦ ꯀꯦꯖꯤꯗ ꯀꯌꯥ ꯄꯤꯕ꯭ꯔꯣꯅꯦ
ꯈꯪꯗꯦ
ꯌꯦꯟ ꯆꯥꯒꯦꯔꯣ ꯉꯁꯤ
ꯑ ꯊꯥꯎ ꯈꯠꯇ ꯊꯥꯎ ꯈꯠꯇ ꯈꯠꯇ ꯊꯥꯎ ꯈꯛꯇ ꯆꯥꯔꯒ ꯌꯥꯗ꯭ꯔꯦꯅꯦ
ꯑꯗꯨ ꯑꯣꯏꯔꯁꯨ ꯁꯥ ꯉꯥ ꯍꯥꯏꯕꯗꯤ ꯇꯣꯉꯥꯜꯂꯦꯗꯅ ꯀꯌꯥꯝ ꯀꯨꯏꯔꯦ ꯌꯦꯟ ꯏꯟꯖꯥꯡ ꯑꯍꯥꯎꯕ ꯆꯥꯗꯕ
ꯎꯝ ꯈꯪꯗꯦꯗꯣ ꯆꯥꯕꯗꯤ ꯆꯥꯏꯗ
ꯑꯣ ꯑꯗꯣ ꯀꯩꯅꯣꯝ ꯑꯩ ꯅꯪ ꯀꯩꯅꯣꯝ ꯐꯣꯟꯒꯤ ꯔꯤꯆꯥꯔꯖ ꯂꯣꯏꯈ꯭ꯔꯕꯣ
ꯑꯩꯒꯤ ꯑ ꯑꯦꯔꯇꯦꯜ ꯗꯨꯔꯣ
ꯑꯣ
ꯕꯦꯜꯗꯤ ꯑꯁ ꯂꯣꯏꯕ ꯀꯨꯏꯔꯅꯦ
ꯑꯣ ꯑꯗꯣ ꯍꯧꯖꯤꯛ ꯄꯥꯏꯕꯗꯤ ꯀꯔꯝ ꯀꯥꯟꯗ ꯑꯃꯨꯛ ꯂꯣꯏꯒꯅꯤ
ꯎꯝ ꯂꯣꯏꯔꯔꯣꯏꯁꯤꯗꯤ
ꯑꯧ ꯂꯩꯔꯤꯕ꯭ꯔꯣ
ꯑꯣ
ꯎꯝ ꯑꯣ ꯐꯩ
ꯍꯞꯇꯥ ꯑꯃꯁꯨ ꯁꯨꯗ꯭ꯔꯔꯤ ꯌꯧꯗ꯭ꯔꯤ
ꯑ ꯑꯥ ꯑꯗꯨꯗꯤ ꯐꯩꯅ ꯃꯊꯛꯇ ꯐꯦꯡꯉꯦꯔꯥ ꯃꯈꯥꯗ ꯐꯦꯡꯉꯦꯔꯥ ꯀꯣꯟꯁꯤꯡꯗꯣ
ꯍꯦ ꯃꯊꯛꯇꯅꯦ
ꯎꯏꯁ ꯃꯈꯥꯗ ꯄꯨꯔꯛꯑꯒ ꯃꯈꯥꯗ ꯐꯦꯡꯉ ꯑꯃꯨ ꯃꯊꯛꯇ ꯀꯥꯔꯛꯎꯗꯅ ꯇꯟꯗ꯭ꯔꯣꯅꯦ ꯏꯁꯤꯡ ꯏꯁꯤꯡꯗꯣ ꯌꯥꯝꯅ ꯄꯥꯏꯔꯒ ꯃꯀꯦꯠꯇ ꯆꯤꯡꯉꯒ ꯃꯈꯥꯗ ꯂꯪꯊꯣꯛꯅꯤꯉꯥꯏ ꯆꯠꯄꯗꯨ ꯇꯟꯗ꯭ꯔꯣ
ꯑꯦ ꯋꯥꯝ ꯑꯥꯎꯠꯅꯤ ꯋꯥꯛ ꯑꯥꯎꯠ ꯇꯧꯕꯅꯦ ꯀꯔꯤꯅꯣ
ꯐꯩ ꯐꯩ ꯍꯟꯗꯒ ꯁꯥꯕ꯭ꯔꯣ
ꯎꯝ ꯁꯥꯗꯦꯗ ꯉꯁꯤꯗꯤ ꯁꯥꯗꯦ
ꯑ ꯅꯣꯡ ꯅꯣꯡꯗꯤ ꯆꯨꯝꯕ꯭ꯔꯣ
ꯉꯁꯤꯗꯤ ꯆꯨꯗꯦꯗ ꯉꯔꯥꯡꯁꯤ ꯆꯨꯋꯦ ꯕꯔꯣꯒꯨꯝꯕꯗ
ꯑꯣ ꯑꯣ ꯅꯣꯡ ꯆꯨꯔꯗꯤ ꯈꯔ ꯏꯪꯉꯒ ꯑꯃ ꯂꯩꯕ ꯅꯨꯡꯉꯥꯏꯔꯝꯒꯅꯤ ꯉꯁꯤ ꯉꯁꯤ ꯉꯁꯤ ꯑꯌꯨꯛꯇꯣ ꯁꯨꯔꯤꯗꯣ ꯌꯦꯡꯕ꯭ꯔꯥ
ꯑꯦ ꯕꯣꯔ ꯌꯦꯡꯕ ꯇꯣꯛꯂꯦ ꯑꯩꯗꯤ ꯑꯣꯏꯗ꯭ꯔꯦ ꯕꯣ
ꯑꯣ ꯉꯁꯤ ꯀꯩꯅꯣꯝꯗꯣ ꯑꯃꯗꯣ ꯁꯥꯟꯅꯒꯅꯤ ꯍꯥꯏꯕꯅꯦꯕꯀꯣ ꯑꯐꯥꯎꯕ ꯅꯨꯄꯥꯗꯨ ꯅꯣꯏ ꯃꯅꯥꯛꯇ ꯀꯃ ꯅꯣꯏ ꯃꯅꯥꯛꯇ ꯑ ꯕ ꯀꯩꯅꯣꯝ ꯌꯦꯡꯗꯥꯏꯅꯦ ꯃꯄꯥꯥꯟꯗ
ꯀꯃꯤꯇꯤ ꯍꯣꯜꯗ ꯌꯦꯡꯉꯦ ꯎꯝ
ꯑꯣ ꯃꯤ ꯌꯦꯡꯕ ꯆꯠꯄꯔꯣ ꯅꯣꯏ ꯆꯠꯇꯦ
ꯈꯣꯏꯗꯤ ꯆꯠꯇꯦ
ꯑꯣ ꯄꯥꯈꯪ ꯑꯃꯗꯨꯗꯤ
ꯆꯠꯇꯦꯗ ꯑ ꯃꯊꯛ ꯇ ꯕꯣꯜ ꯌꯦꯡꯕ꯭ꯔꯥ ꯌꯦꯡꯗꯕ꯭ꯔꯥ ꯈꯪꯗꯤ
ꯐꯩꯗ ꯍꯣꯏꯗ ꯅꯨꯡꯇꯤ ꯈꯨꯗꯤꯡꯒꯤ ꯆꯄ꯭ꯔꯣꯅꯦ
ꯍꯦꯛ ꯂꯣꯏꯔꯒ ꯃꯈꯥꯗ ꯑꯃꯨꯛ ꯑꯃꯨꯛ ꯆꯠꯂꯅꯤ
ꯑꯗꯣ ꯆꯥꯛ ꯆꯥꯕ ꯇꯣꯛꯑꯒ ꯑꯃꯨꯛ ꯆꯠꯇꯕ
ꯅꯥꯏꯟ ꯒꯨꯝꯕꯗ ꯃꯨꯛꯀ ꯍꯠꯂꯛꯒꯦꯅꯦ
ꯅꯨꯡꯊꯤꯟ ꯑꯝ ꯅꯠꯇꯦ ꯅꯪ ꯅꯪ ꯑꯝ ꯄꯨꯡ ꯑꯥ ꯄꯥꯥꯟ ꯃꯥꯄꯟ ꯄꯨꯡ ꯃꯥꯄꯟꯗ ꯑꯥ ꯅꯣ ꯅꯪꯒꯤ ꯀꯥꯗꯤ ꯅꯣꯏ ꯀꯥꯗꯒꯤ ꯊꯣꯛꯑꯒ ꯆꯠꯇꯣꯏꯕ
ꯑꯥ
ꯑꯗꯨꯗꯤ ꯁꯨꯛꯇꯨꯝ ꯇꯨꯝꯗ꯭ꯔꯦꯅꯦ
ꯍꯝ
ꯑꯣ ꯈꯪꯗ꯭ꯔꯦꯗ ꯈꯪꯗ꯭ꯔꯦꯗ ꯌꯨꯝ ꯀꯣꯏꯅ ꯐꯣꯟ ꯇꯧꯔꯛꯄ ꯃꯇꯝꯗ ꯃꯥ ꯂꯩꯕꯅꯦꯕꯀꯣ ꯃꯀꯣꯛ ꯁꯥꯟꯅꯩꯅꯦ
ꯂꯩꯇꯤꯌꯦ
ꯑꯥ ꯄꯨꯡ ꯇꯔꯨꯛ ꯇꯔꯦꯠ ꯅꯤꯄꯥꯟ ꯃꯥꯄꯟ ꯑꯣꯏꯔꯗꯤ ꯇꯔꯦꯠ ꯅꯤꯄꯥꯟ ꯐꯥꯎꯕꯗꯤ ꯇꯧꯔꯛꯄ ꯌꯥꯏꯅ ꯃꯄꯥꯟ ꯇꯥꯔꯗꯤ ꯇꯧꯔꯦ ꯏꯁ ꯍꯩꯔꯦ ꯍꯩꯔꯦ
ꯎꯝ ꯍꯝ ꯍꯝ ꯃꯥ ꯊꯕꯛꯇꯤ ꯑꯗꯨꯝ ꯅꯨꯡꯇꯤꯒꯤ ꯆꯠꯄ꯭ꯔꯥ
ꯊꯕꯛꯇꯤ ꯅꯨꯡꯇꯤꯒꯤ ꯑꯗꯨꯝ ꯆꯠꯂꯦꯗ
ꯑꯣ ꯅꯣꯏ ꯌꯨꯝ ꯕꯔꯥ ꯄꯤꯕ ꯃꯇꯝ ꯂꯥꯛꯈ꯭ꯔꯕꯣ
ꯈꯪꯗꯦ ꯑꯩꯗꯤ
ꯑꯣ ꯌꯨꯝꯗ ꯑꯃꯨꯛ ꯍꯪꯕ꯭ꯔꯣ ꯃꯀꯣꯛ ꯍꯪꯕ꯭ꯔꯣ ꯌꯨꯝꯗ
ꯎꯝ ꯃꯥꯒꯤ ꯐꯣꯟ ꯁꯦꯝꯅꯤꯡꯉꯥꯏ
ꯍꯪꯉꯦ
ꯎꯝ ꯂꯧ ꯂꯧꯔꯤ ꯉꯔꯥꯡ ꯁꯣꯏꯕꯨꯝ ꯄꯨꯔꯛꯄꯗ ꯂꯧꯗꯤ ꯃꯁꯤꯡꯗꯤ
ꯀꯃꯥꯏꯅ ꯑꯃꯨꯛ ꯌꯥꯗꯕ ꯃꯥꯏ ꯐꯣꯟꯗꯣ ꯂꯪ ꯊꯥꯕ ꯑꯣꯏꯔꯝꯅꯤ ꯃꯣꯏ ꯈꯠꯅꯔꯒ ꯑꯃꯨꯛ
ꯈꯪꯗꯦ ꯑꯩꯗꯤ
ꯂꯪ ꯂꯪꯕꯅꯦ ꯐꯖꯅ ꯇꯧꯕꯅꯦ ꯄꯩꯁꯥ ꯌꯥꯝ ꯂꯩꯕꯒꯤ ꯀꯩꯅꯣꯝ ꯇꯧꯅꯦ ꯐꯣꯟ ꯂꯪꯅ ꯌꯥꯝ ꯇꯧꯕꯅꯦ
ꯈꯣꯏꯂꯥ ꯁꯣꯔꯣꯛꯇ ꯇꯥꯏꯌꯦ ꯍꯥꯏꯅꯦ ꯑꯩꯉꯣꯟꯗꯗꯤ
ꯎꯝ ꯑꯣꯏꯔꯝꯃꯣꯏ ꯈꯠꯅꯔꯒ ꯇꯧꯔꯝꯒꯅꯤ ꯅꯍꯥꯟ ꯅꯍꯥꯟ ꯌꯨꯝꯗꯒꯤ ꯆꯩꯔꯛꯄ ꯅꯨꯃꯤꯠꯇꯣ ꯈꯪꯕ꯭ꯔꯣ
ꯑꯩꯗꯤ ꯈꯪꯗꯦ
ꯑꯗ ꯌꯨꯝꯗꯒꯤ ꯆꯩꯔꯛꯄ ꯅꯨꯃꯤꯠꯇꯒꯤ ꯑꯣꯏꯔꯝꯒꯅꯤ ꯈꯠꯅꯔꯒ ꯂꯪꯕ ꯑꯣꯏꯔꯝꯒꯅꯤ ꯈꯠꯅꯔꯗꯤ ꯏꯕꯥꯅꯤ ꯃꯌꯨꯝꯗꯒꯤ ꯀꯩꯅꯣꯝꯇꯪ ꯀꯩꯅꯣꯝ ꯇꯧꯔꯛꯑꯗꯤ ꯃꯕꯥꯅꯤ ꯗꯣ ꯁꯥꯎꯅꯕ ꯍꯧꯒꯅꯤꯕ
ꯈꯪꯗꯦꯗ ꯀꯣꯏꯒꯤꯁꯤ
ꯎꯝ ꯍꯝ ꯑꯗꯣ ꯅꯪꯒꯤ ꯀꯩꯅꯣꯝ ꯊꯥꯔꯛꯀꯅꯤ ꯍꯥꯏꯕꯗꯤ ꯊꯥꯔꯛꯈ꯭ꯔꯕ
ꯊꯔꯛꯇꯦꯅꯦ ꯀꯃꯥꯏꯅ ꯇꯧꯕꯅꯣ ꯈꯪꯗꯔꯦ
ꯑꯣ ꯌꯨꯝꯗꯁꯨ ꯌꯨꯝꯒꯤ ꯃꯤꯗꯤ ꯍꯉꯛꯇꯦ
ꯍꯥꯥ
ꯌꯨꯝꯒꯤ ꯃꯤ ꯈꯣꯏꯗꯤ ꯍꯪꯂꯛꯇꯦ
ꯎꯝ ꯏꯃꯥꯗꯤ ꯍꯪ ꯂꯛꯏꯗ
ꯑꯣ ꯍꯣꯏꯗ ꯉꯁꯤ ꯉꯔꯥꯡ ꯍꯌꯦꯡ ꯉꯔꯥꯡ ꯊꯥꯔꯛꯀꯅꯤ ꯍꯥꯏꯕꯤꯃꯀꯣ ꯑꯗꯨꯗꯤ ꯍꯌꯦꯡꯒꯨꯝꯕ ꯅꯤꯡꯊꯧ ꯀꯥꯕꯗꯀꯨꯝꯕ ꯈꯔ ꯇꯣꯡꯧꯕꯗꯤ ꯃꯥꯜꯂꯦ ꯈꯔ ꯉꯥꯏꯕ ꯇꯥꯔꯦꯗꯅꯀꯣ
ꯎꯝ ꯈꯔꯠꯇ꯭ꯔꯗꯤ ꯈꯪꯗ꯭ꯔꯦ
ꯈꯪꯗ꯭ꯔꯦꯅꯦ
ꯈꯔ ꯈꯔꯗꯤ ꯌꯦ ꯂꯣꯏꯔꯦ ꯆꯥꯛ ꯊꯣꯡꯕ ꯍꯧꯔꯦ
ꯏꯁꯤꯡꯗꯤ ꯅꯨꯡꯉꯥꯏꯕ꯭ꯔꯣ ꯍꯟꯗꯛꯇꯤ
ꯏꯁꯤꯡꯗꯤ ꯁꯦꯜꯇꯩꯗ ꯑꯗꯨꯝ ꯐꯨꯜꯗ ꯂꯩꯗ
ꯑꯥ ꯑꯗꯣ ꯊꯛꯄ ꯏꯁꯤꯡꯗꯤ ꯑꯗꯨꯝ ꯂꯩꯔꯒ ꯊꯛꯄ ꯅꯠꯇ꯭ꯔꯣ
ꯑꯥ ꯊꯛꯄ ꯏꯁꯤꯡꯗꯤ ꯂꯩꯔꯒ ꯊꯛꯀꯅꯤ
ꯑꯣ ꯍꯥꯏꯌꯦ ꯐꯌꯦ
ꯅꯣꯏꯗꯤ ꯆꯥꯛ ꯍꯦꯟꯖꯥꯡ ꯊꯣꯡꯉꯕꯔꯣ
ꯑꯩꯈꯣꯏ ꯑꯩꯈꯣꯏꯁꯨ ꯑꯌꯨꯛꯀꯤ ꯆꯥꯒꯅꯤꯗ
ꯍꯥꯍꯥ ꯍꯥ
ꯑꯩ ꯑꯌꯨꯛꯇ ꯌꯥꯝ ꯊꯣꯡꯕ ꯑꯗꯨꯗꯒꯤ ꯍꯌꯦꯡ ꯑꯌꯨꯛꯅ ꯑꯃꯨꯛ ꯊꯣꯡꯂꯅꯤ ꯑꯌꯨꯀꯤ ꯆꯥꯒꯅꯤꯗ ꯃꯤ ꯑꯃꯈꯛꯇꯪ ꯊꯣꯡꯕꯒꯤ ꯈꯤꯇꯪ ꯊꯣꯡꯕꯗ ꯅꯨꯡꯉꯥꯏꯇꯦꯗꯅꯀꯣ ꯅꯪꯁꯨ ꯑꯗꯨꯃꯥꯏꯅ ꯇꯧꯔꯝꯒꯅꯤꯕ ꯊꯣꯡꯗꯨ ꯊꯣꯡꯕ ꯅꯨꯡꯉꯥꯏꯇ꯭ꯃꯤꯅ ꯑꯅꯤꯔꯛꯒꯨꯝꯕꯒꯤ ꯊꯣꯡꯉꯦ ꯄꯨꯝꯃꯗꯤ ꯄꯨꯝꯃꯦ ꯄꯨꯝꯗ꯭ꯔꯗꯤ ꯑꯗꯨꯝ ꯆꯥꯔꯦ
ꯄꯨꯝꯔꯗꯤ ꯃꯨꯛꯀꯥ ꯊꯨꯨꯡꯕ꯭ꯔꯣ ꯅꯪ
ꯍꯣꯏ ꯊꯣꯡꯔꯤꯅꯦ ꯉꯁꯤ ꯅꯨꯡꯗꯥꯡꯒꯤꯁꯦ ꯍꯌꯦꯡ ꯈꯔ ꯊꯦꯡꯉꯒ ꯆꯥꯔꯗꯤ ꯄꯨꯝꯈ꯭ꯔꯦ ꯄꯨꯡ ꯄꯨꯡ ꯇꯔꯥ ꯇꯔꯥꯃꯥꯊꯣꯏ ꯑꯗꯨꯋꯥꯏ ꯇꯥꯔꯗꯤ ꯄꯣꯝꯈ꯭ꯔꯦꯕꯀꯣ ꯄꯨꯡ ꯇꯔꯨꯛ ꯇꯔꯦꯠ ꯑꯗꯨꯃꯥꯏꯅꯗꯨꯗꯤ ꯉꯟꯅ ꯆꯥꯗꯤ ꯌꯥꯏ ꯑꯗꯣ ꯑꯗꯨꯗꯤ ꯆꯥꯅꯤꯡꯗꯕ ꯐꯥꯎꯕ ꯃꯇꯝ ꯂꯩꯅ ꯃꯔꯛ ꯃꯔꯛꯇꯗꯤ ꯑꯗꯃꯥꯢ ꯑꯣꯏꯕꯒꯤ ꯆꯥꯛ ꯆꯥꯛ ꯆꯥꯛꯇꯣ ꯀꯩꯅꯣꯝ ꯇꯧꯕꯅꯦꯕꯀꯣ ꯁꯥꯔꯒ ꯑꯗ ꯌꯨ ꯊꯛꯄꯒꯤꯗꯤ ꯃꯅꯝꯒꯨꯝꯕꯒ ꯊꯣꯛꯀꯅꯦꯕꯀꯣ ꯑꯗꯨꯒ ꯂꯣꯏ ꯆꯣꯠꯂꯒ ꯃꯍꯤ ꯊꯣꯛꯑꯅꯤ ꯌꯨ ꯊꯣꯛꯄꯅꯦꯕ
ꯑꯗꯨꯗꯤ ꯌꯨ ꯁꯦꯝꯕꯅꯦ
ꯏꯇꯣꯝꯇ ꯁꯤꯗ ꯅꯩꯈꯥꯏꯔꯒ ꯍꯥꯏ ꯂꯥꯏꯟꯅ
ꯑꯗꯨꯗ ꯍꯥꯢ ꯂꯥꯢꯠ ꯇꯧꯕꯅꯤ
ꯏꯁ ꯈꯪꯗꯦꯗ ꯑꯗꯨ ꯍꯤꯗꯥꯛꯇꯣ ꯁꯦꯝꯃꯒ ꯂꯩ ꯈꯔꯁꯤꯔꯥ ꯈꯪꯗꯦꯅꯦ ꯎ
ꯀꯗꯥꯏꯗꯩ ꯂꯧꯕꯔ ꯅꯣꯏꯒꯤ ꯆꯥꯛꯇꯣ
ꯑꯗꯨꯝ ꯌꯣꯜꯂꯤꯕꯀꯣ ꯅꯣꯏ ꯅꯣꯏ ꯅꯣꯏꯅ ꯂꯩ ꯂꯩꯩꯔꯒ ꯆꯥꯕ ꯆꯥꯡꯒ ꯑꯩꯈꯣꯏꯅ ꯂꯩꯕ ꯆꯥꯒ ꯃꯅꯗꯦꯕꯀꯣ ꯑꯈꯣꯏꯔꯣꯝꯗ ꯌꯣꯟꯕ ꯆꯥꯛꯇꯣ ꯑꯁꯤꯗꯗꯤ ꯐꯪꯗꯦꯕꯀꯣ ꯆꯥꯛꯁꯦ ꯃꯈꯜ ꯃꯈꯜ ꯃꯌꯥꯝ ꯂꯩꯌꯦ ꯑꯗꯣ ꯑꯈꯣꯏꯔꯣꯝꯗ ꯄꯨꯔꯛꯄ ꯆꯥꯛꯇꯣ ꯐꯪꯗꯕ
ꯇꯥꯡꯉꯦꯅꯦ
ꯇꯥꯡꯕ꯭ꯔꯥ
ꯍꯣꯏ ꯀꯦꯖꯤꯗ ꯑꯩꯗꯣ ꯈꯔ ꯑ ꯌꯥꯝꯅ ꯀꯨꯟ ꯃꯉꯥ ꯄꯤꯕꯒꯨꯝꯁꯨ ꯂꯩꯌꯦ ꯑꯗꯣ ꯍꯥꯎꯇꯕꯀꯣ ꯑꯗꯒꯤ
ꯌꯩ ꯌꯥꯡꯈꯩ ꯌꯧꯅꯤꯡꯉꯥꯏ ꯂꯨꯄꯥ ꯃꯉꯥ ꯇꯥꯔꯒ ꯐꯣꯔꯇꯤ ꯐꯥꯏꯚ ꯑꯗꯨꯒꯨꯝꯕꯗꯣ ꯂꯩꯌꯦꯕ
ꯑꯦꯛꯖꯦꯛ ꯂꯧꯕ꯭ꯔꯣ ꯑꯗꯨꯗꯣ
ꯍꯣꯏ ꯑꯗꯨꯃꯥꯏꯅ ꯂꯧꯋꯦ ꯍꯣꯏ
ꯑꯁ ꯁꯤ
ꯀꯦꯖꯤ ꯃꯉꯥꯒꯨꯝꯕ ꯂꯩꯔꯗꯤ ꯀꯨꯏꯅ ꯆꯥꯏꯗ ꯃꯤ ꯑꯃꯇꯪꯗ ꯆꯥꯕꯅꯤꯅ ꯃꯔꯛ ꯃꯔꯛꯇꯗꯤ ꯆꯥꯗ ꯄꯤ ꯇꯧꯕꯅꯤꯅꯀꯣ
ꯀꯩ ꯀꯩꯅꯣ ꯊꯣꯡꯉꯒ ꯆꯥꯏꯌꯦ ꯃꯔꯛ ꯃꯔꯛ
ꯑꯦꯟꯖꯥꯡ ꯍꯦꯟꯖꯥꯡꯗꯤ ꯀꯔꯤ ꯍꯦꯟꯁꯥꯡ ꯆꯥꯔꯦ ꯅꯪꯗꯤ
ꯑꯌꯨꯛꯇꯤ ꯀꯩꯅꯣꯝ ꯇꯧꯋꯦꯕꯀꯣ ꯑꯂꯨꯗꯣ ꯀꯦꯉꯧ ꯉꯧꯔꯦ ꯆꯥꯛ ꯊꯣꯡꯉꯦ ꯑꯗꯨꯒ ꯍꯋꯥꯏꯗꯣ ꯏꯁꯤꯡ ꯍꯥꯞꯄꯦ ꯑꯗꯨꯒ ꯁꯤꯡ ꯍꯥꯞꯄꯦ ꯑꯗꯨꯒ ꯇꯤꯜꯍꯧ ꯍꯥꯞꯄꯦ ꯊꯨꯝ ꯍꯥꯞꯄꯦ ꯑꯗꯨꯒ ꯐꯨꯠꯂꯦ ꯆꯝꯐꯨꯠ ꯑꯣꯏꯅ ꯐꯨꯠꯂꯦ ꯑꯗꯨꯒ ꯆꯥꯔꯦ ꯍꯣꯔꯦꯟ ꯄꯨꯝꯃꯗꯤ ꯈꯪꯗ꯭ꯔꯦ ꯍꯤꯍꯤ
ꯃꯊꯦꯟ ꯌꯥꯝꯃꯤꯍꯦ ꯑꯦꯍꯦ
ꯇꯦ ꯀꯦꯅꯣꯝꯗ ꯈꯔ ꯍꯥꯎꯕ ꯁꯦꯝꯅꯗꯤ ꯆꯥꯛꯁꯨ ꯍꯥꯎꯇꯦꯗꯅ ꯑ
ꯑꯍ ꯃꯊꯦꯟ ꯌꯥꯝꯃꯤꯍꯦ ꯅꯪꯗꯤ ꯑꯩꯗꯤ ꯁꯤꯝꯄꯜ
ꯆꯝꯐꯨꯠꯒ ꯀꯦꯉꯧꯒ ꯈꯇꯪ ꯉꯧꯕꯅꯦꯗ